ꯍꯜꯂꯣ ꯁꯤꯜꯄꯥ
ꯍꯥꯎ ꯀꯩꯗꯧꯔꯒꯦ ꯍꯥꯎ ꯏꯆꯟꯇꯣꯝꯕꯤ
ꯍꯜꯂꯣ
ꯍꯥꯎ
ꯅꯪ ꯍꯥꯏꯗꯣ ꯀꯝ ꯇꯗꯦꯌꯦ
ꯅꯪꯒꯤ ꯀꯩꯅꯣꯗꯣ ꯅꯪꯒꯤ ꯐꯣꯟ ꯅꯪꯒꯤ ꯀꯩꯅꯣꯗꯣ ꯀꯩꯅꯣꯝ ꯇꯧꯋꯦꯗꯤ ꯅ ꯐꯣꯟꯗꯣ ꯇꯥꯕ꯭ꯔꯥ ꯆꯞ ꯆꯞ ꯆꯞ ꯂꯥꯎꯕ꯭ꯔꯥ
ꯍꯜꯂꯣ
ꯎꯝ ꯎꯝ ꯍꯜꯂꯣ
ꯍꯥꯎ
ꯁꯤꯜꯄꯥ ꯁꯤꯜꯄꯥ ꯇꯥꯏꯔꯣ ꯇꯥꯗꯔ꯭ꯤꯔꯣ
ꯑꯅꯟꯅꯔꯦ
ꯍꯂꯣ ꯆꯅꯕ ꯍꯥꯎ ꯆꯥꯔꯕ ꯅꯪꯒꯤ ꯅꯦꯠꯇ ꯌꯥꯗꯅꯅꯦꯕ ꯑꯩ ꯁꯨꯝ ꯂꯩꯔꯝꯃꯤꯅꯦ ꯑꯦꯛꯖꯥꯝ ꯂꯣꯏꯔꯒ
ꯑꯣ ꯑꯩ ꯀꯩꯅꯣꯝ ꯍꯪꯒꯦꯅ ꯇꯧꯔꯛꯏꯅꯤꯅꯦ
ꯍ
ꯅꯪ ꯀꯩꯅꯣ ꯇꯧꯋꯦ ꯍꯥꯏꯇꯥꯅꯦ ꯀꯦꯕ ꯇꯝꯃꯦ ꯍꯥꯏꯔꯅꯦ
ꯎꯝ ꯇꯃꯦꯃꯦ
ꯑꯗꯨ ꯀꯅꯥꯅ ꯇꯣ
ꯑ ꯇꯝꯅꯤ ꯅꯪ ꯇꯕꯉꯌꯥ
ꯎꯝ ꯇꯝꯅꯤꯡꯉꯦ ꯅꯪ ꯇꯝꯕ ꯂꯣꯏꯔꯕꯣ
ꯇꯃꯒ ꯑꯣꯏꯔꯦ
ꯄꯩꯁꯥ ꯀꯌꯥ ꯆꯪꯈꯤꯒꯌꯥ
ꯑꯩ ꯄꯩꯁꯥꯗꯣ ꯐꯠꯅ ꯂꯩꯕꯩꯅꯦ ꯈꯣꯠꯄꯩꯅꯦ ꯂꯣꯏꯅ ꯈꯣꯔꯁ ꯂꯣꯏ ꯄꯨꯜꯂꯒꯅꯦ ꯃꯦꯀꯞ ꯂꯩꯕꯒꯤ ꯈꯣꯠꯄꯩ ꯂꯣꯏ ꯄꯨꯜꯂꯒ ꯂꯤꯁꯤꯡ ꯌꯥꯡꯈꯩ ꯑꯗꯨꯃꯥꯏꯅ ꯆꯪꯈꯤꯕꯀꯣ ꯑꯗꯨꯒꯒ ꯀꯩꯅꯣꯒꯤꯗꯤ ꯃꯦꯀꯞꯀꯤ ꯀꯩꯅꯣꯒꯤꯗꯤ ꯃꯥꯒꯤ ꯐꯤꯗꯣ ꯑꯗꯨꯗꯤ ꯀꯩꯅꯣꯗ ꯊꯤꯕꯅꯦꯕ ꯑꯦꯗꯚꯥꯟꯁꯇ ꯊꯤꯅꯕꯅꯦꯕ ꯂꯤꯁꯤꯡ ꯇꯔꯥꯇꯪ ꯑꯗꯨꯗꯗꯤ
ꯑꯥ
ꯅꯗꯤ ꯀꯩ ꯀꯩ ꯇꯧꯔꯤꯒꯦ
ꯀ ꯇꯧꯗꯦ ꯀꯣꯂꯦꯖꯀ ꯑꯗꯨꯝ ꯀꯥꯔꯤ ꯁꯦꯃꯤꯁꯇꯔ ꯑꯦꯛꯖꯥꯝ ꯄꯤꯈ꯭ꯔꯦ
ꯎꯝ
ꯅꯪ ꯆꯝꯅꯅꯨꯡꯉꯒꯇꯧꯕꯔ
ꯄꯖ ꯅꯨꯡꯉꯥꯏꯔꯝ ꯑꯗꯨꯝ ꯅꯨꯡꯉꯥꯏꯔꯝꯃꯦ ꯄ꯭ꯔꯦꯀꯤꯤꯇꯤꯔꯤꯅꯦꯅ
ꯎꯝ ꯍꯧꯥꯎꯖꯤꯗꯤ ꯀꯦꯗꯧꯔ ꯃꯅ
ꯍꯗꯕ
ꯅꯪꯒꯥꯥꯏ ꯅꯪꯗꯨꯔꯕꯣ ꯀꯒꯥꯔꯤꯦ
ꯍꯣꯏ
ꯀꯃꯔꯛꯇꯣꯖꯅ
ꯑꯣꯖꯥꯅ ꯍꯥꯏꯔꯛꯑꯦ ꯂꯝ ꯑꯩꯅ ꯇꯗꯣ ꯊꯦꯡꯅꯔꯤꯗꯣ ꯍꯥꯏꯔꯛꯦ ꯑꯩꯅ ꯂꯝ ꯂꯥꯞꯄꯩꯅꯦ ꯈꯣꯠꯄꯩꯅꯦ ꯒꯥꯔꯤ ꯐꯪꯅꯔꯛꯑꯦ ꯈꯣꯠꯇꯔ ꯍꯥꯏꯥꯏ ꯚꯁꯦ ꯃꯟꯅꯀ ꯏꯁ ꯇ ꯌꯥ
ꯍꯥꯏꯔꯤꯕ ꯇꯥꯕꯨ
ꯁꯤ ꯍꯥꯏꯕ ꯇꯌꯦ
ꯀꯗ ꯇ ꯃ ꯌꯥꯗ ꯔꯍꯥꯏꯔꯦꯔꯣ
ꯑꯥ ꯑꯅꯧꯕꯗ ꯇꯧꯕ ꯌꯥꯗ꯭ꯔꯦ ꯑꯩꯅ ꯃꯦꯝ ꯍꯟꯗꯛꯇꯤ ꯎꯝ ꯀꯩꯅꯣ ꯇꯧꯔꯦ ꯑꯗꯨꯅ ꯃꯊꯪ ꯂꯣꯏꯅ ꯃꯊꯪ ꯂꯤꯁꯤꯡꯃ ꯆꯍꯔꯛ ꯂꯣꯏꯅ ꯂꯩꯔꯒꯦꯅ ꯍꯥꯏꯒꯦ ꯕꯣꯔꯗꯤꯡꯗ
ꯈꯁꯔꯕꯗ
ꯍꯣꯏ ꯍꯣꯇꯦꯜ ꯂꯩ ꯍꯣꯏ ꯍꯣꯁꯇꯦꯜꯗ ꯑꯗ ꯑꯍꯥꯡꯕ ꯃꯌꯥꯝ ꯂꯩꯕꯅꯦ ꯂꯩꯌꯥ ꯇ ꯑꯥ
ꯇꯥꯗ꯭ꯔꯣ
ꯇꯥꯏꯌꯦ ꯇꯥꯏꯌꯦ
ꯀ
ꯇꯝꯅꯤꯡꯉ‌ꯦ ꯍꯩ ꯔꯕ ꯅꯪ ꯁꯨ ꯀꯦꯕꯥ ꯗꯣ
ꯎꯝ
ꯎꯝ ꯑꯗꯨꯝ ꯈꯪꯕꯤꯌ ꯀꯩꯅꯣ ꯇꯧꯅꯤꯡꯉꯦ ꯇꯝꯅꯤꯡꯉꯗꯤ
ꯄꯩꯁꯥꯗ ꯃꯌꯥꯝ ꯆꯪꯒꯗ꯭ꯔꯥ ꯅꯥ ꯑꯩꯁ‌ꯦ
ꯄꯁꯥꯩꯕꯨꯗꯤ ꯆꯪꯅꯤ ꯖꯦꯅꯤꯗ ꯑ‌ꯣꯏ ꯇꯝꯃꯒ‌ꯦꯔ‌ꯣ
ꯖ‌ꯦꯅꯤ ꯀꯌꯥꯃꯨꯛꯀ ꯆꯪꯒ‌ꯦ ꯌꯥꯏꯌꯦ ꯑꯗꯨꯁꯨ
ꯖ‌ꯦꯅꯤ ꯅꯤꯄꯥꯟ ꯆꯪꯕꯅꯦ ꯂꯤꯁꯤꯡ ꯑꯅꯤ ꯕꯨꯗꯤ ꯇꯥꯍꯟ ꯌꯥꯅꯤ
ꯎꯝ ꯑꯗꯨ ꯃꯥꯒꯤꯁꯨ ꯀꯦꯅꯕ ꯂꯩꯕꯒ ꯀꯩꯗꯤ ꯏꯃꯥꯟꯗꯤ ꯃꯥꯟꯅꯔꯝꯃꯤꯅꯦ
ꯈꯪꯗꯦ ꯃꯥꯏ ꯃꯦꯀꯞꯇꯣ ꯄꯤ ꯍꯥꯏꯕ ꯀꯩꯅꯣ ꯈꯪꯗꯦ
ꯎꯝ ꯑꯅꯥ ꯑꯌꯦꯛ ꯌꯥꯎꯗꯕ ꯅꯠꯇ꯭ꯔꯣ
ꯌꯥꯎꯗ‌ꯦ
ꯑꯗꯣ ꯅꯪ ꯀꯩꯅꯣ ꯇꯧꯕ꯭ꯔꯥ ꯏꯁꯀꯣꯂꯥ꯭ꯔꯁꯤꯞ ꯊꯥꯖꯤꯟꯕ꯭ꯔꯥ
ꯁ꯭ꯀꯨꯜ ꯊꯥꯖꯒꯦ ꯗ‌ꯣ ꯐꯪꯗ꯭ꯔꯤ ꯅꯪꯗꯤ ꯁꯔ
ꯑꯩꯗꯤ ꯐꯗꯔꯤꯌꯦꯦ ꯎꯝ ꯆꯞ ꯃꯥꯟꯅꯩꯌꯦꯅ ꯅꯪꯒ ꯑꯩꯒ ꯅꯪ ꯀꯩꯅꯣ ꯄꯤꯁꯤꯗꯤ ꯀꯌꯥ ꯆꯠꯈꯤꯒꯦ
ꯁꯚꯦꯟꯇꯤ ꯅꯥꯏꯟ ꯊ ꯈꯪ ꯐꯪꯗꯕ ꯈꯪꯒꯦꯔ ꯅꯨꯄꯥ
ꯈꯜꯂꯛꯄꯁꯨ ꯌꯥꯏꯗ ꯗꯥꯎꯗ ꯂꯩ ꯃꯥꯟꯅꯦ ꯈꯜꯂꯛꯄꯁꯨ ꯌꯥꯏ ꯍꯥꯏꯖꯤꯇ
ꯑꯗꯨꯅꯦꯕ
ꯍꯥꯅꯕ ꯂꯩꯇꯦꯕ ꯅꯪ ꯈꯜꯂꯗꯤ
ꯍꯣꯏ ꯎꯝ ꯅꯪꯁꯨꯨ ꯅꯪ ꯄꯤꯁꯤ ꯀꯌꯥꯅꫭ
ꯑꯩ ꯄꯤ ꯁꯤ ꯑꯦꯠꯇꯤ ꯋꯥꯟ
ꯑ ꯌꯥꯕꯤꯅꯦ ꯁꯁ ꯆꯠꯂꯣ ꯃꯦ
ꯍꯥꯎ
ꯎꯝ
ꯌꯦꯟꯖꯥꯡꯅ ꯅꯝꯅ ꯆꯥꯒꯦꯕ ꯍꯧꯖꯤꯛꯀꯥꯟ
ꯀꯩ ꯏꯟꯁꯥꯡ ꯆꯥꯒꯦ
ꯑꯩꯕꯨꯗꯤ ꯈꯣꯡꯗ꯭ꯔꯨꯝꯒ ꯍꯋꯥꯏꯖꯥꯔꯒ ꯊꯣꯡꯕ ꯑꯗꯣ ꯑꯩꯅ ꯍꯥꯏꯕꯗꯤ ꯀꯩꯀꯩ ꯏꯟꯁꯥꯡꯅ ꯅꯝꯅ ꯆꯥꯒꯦꯕ ꯍꯧꯖꯤꯛꯀꯥꯟꯁꯦ
ꯍꯧꯖꯤꯛ ꯀꯟꯅꯤ ꯀꯛ ꯁꯣꯏ ꯑꯗꯩ ꯀꯁꫭꯏ ꯉꯛ ꯏꯔꯣꯝꯕꯒꯨꯝꯕ ꯀꯂꯦꯟꯅꯤꯅ ꯊꯥꯎ ꯊꯨꯨꯝ ꯆꯥꯅꯤꯡꯗꯦꯕ
ꯁꯝꯖꯦ
ꯎꯝ
ꯑꯗꯥꯡ ꯆꯥꯏꯉꯩ ꯑꯗꯨꯕꯨꯗꯤ ꯌꯥꯏ ꯀꯥꯂꯦꯟꯅꯤꯅ ꯑꯩ ꯁꯝꯁꯤꯁꯨ ꯌꯥꯝ ꯐꯖꯅ ꯀꯦꯜꯂꯦꯕꯀꯣ
ꯎꯝ
ꯁꯤꯁꯦ ꯑꯩꯁꯦ ꯌꯥꯝ ꯈꯜꯂꯦ ꯑꯗꯨ ꯅꯪ ꯀꯔꯤ ꯇꯧꯔꯒ ꯐꯅꯤ ꯑꯗꯨꯒꯨꯝꯕꯁꯨ ꯈꯪꯕ
ꯁꯝꯅ ꯑ ꯁꯝ ꯀꯦꯟꯕꯖꯦ ꯀꯩꯅꯣ ꯇꯧꯔꯨꯕꫭ ꯅꯪ ꯍꯥꯏꯗꯤ ꯁꯝꯒꯨꯝꯕ ꯀꯂꯔꯒꯨꯝꯕ ꯁꯪ ꯐꯪꯕ ꯌꯥꯒꯤ ꯂꯩꯈꯤꯕ꯭ꯔꫭ
ꯎꯝ ꯁꯪꯉꯨꯏꯌꯦ
ꯑꯗꯨ ꯃꯃꯥꯡꯗꯗꯤ ꯀꯦꯟꯕ꯭ꯔꯥ
ꯀꯦꯟꯗꯦ ꯁꯨꯃꯥꯏꯅ ꯀꯦꯟꯗꯦ ꯀꯦꯟꯕꯨ ꯀꯦꯟꯗꯦꯗ ꯁꯝ ꯁꯨꯡ ꯀꯦꯟ ꯑꯩ ꯃꯁꯥ ꯁꯝꯁꯨ ꯌꯥꯝꯖꯗꯦꯕ
ꯎꯝ ꯍꯟꯇꯛꯅ ꯍꯦꯟꯖꯤꯜꯂꯦ ꯑꯌꯥꯕꯗꯨ ꯁꯪꯉꯨ ꯃꯇꯨꯡꯗ
ꯁꯤ ꯌꯥꯝ ꯊꯤꯅ ꯀꯦꯜꯂꯦ ꯍꯟꯗꯛꯇꯤ ꯀꯩꯅꯣ ꯁꯨꯄ ꯐꯧ ꯌꯥꯗ꯭ꯔꯦꯕ
ꯎꯝ ꯀꯩ ꯁꯒ ꯁꯤꯖꯤꯅꯒꯦ
ꯑꯗꯤ ꯇ꯭ꯔꯦꯁꯃꯤꯁꯤꯗꯅꯌꯦ
ꯎꯝ
ꯑꯗꯒꯤ ꯁꯝꯆꯦꯠꯀꯨꯝꯕꯁꯨ ꯄ꯭ꯂꯥꯁꯇꯤꯛꯀꯤ ꯍꯥꯠꯄꯗꯣ ꯌꯥꯝ ꯀꯥ ꯍꯦꯟꯅ ꯀꯦꯜꯂꯦ ꯑꯩꯁꯦ ꯎꯒꯤꯁꯨ ꯁꯤꯖꯤꯟꯅꯩꯌꯦꯕ ꯑꯗꯨ ꯀꯥꯥꯟ ꯀꯥꯟꯅꯥꯕꯁ ꯑꯗꯨ ꯎꯗꯕ
ꯎꯂꯤ ꯐꯥꯕꯅꯦ ꯁꯝꯆꯦꯠ ꯌꯥꯝ ꯃꯥꯗꯤ ꯀꯩꯅꯣ ꯇꯧꯕꯅꯤ ꯄꯥꯁꯇꯤꯛꯀꯤꯗꯤ ꯀꯪꯊꯠꯊꯔꯛꯄꯅꯦ ꯁꯝꯁꯦ ꯃꯊ ꯃꯊ
ꯎꯝ ꯇꯧꯔ
ꯑꯩ ꯏꯁꯝꯅ ꯁꯨꯃꯥꯏꯅ ꯂꯩꯦꯕ ꯑ ꯏꯪꯊꯝꯊꯥ ꯂꯣꯏꯁꯤꯜꯂꯛꯄꯒꯤ ꯇꯥꯏꯃꯤꯡꯁꯦ ꯔꯪ ꯀ ꯂꯩꯕ ꯅꯪ ꯁꯨꯝ ꯈꯪꯖꯤꯜꯂꯣꯕ ꯅꯪ ꯁꯝ ꯀꯦꯟꯕꯒꯤ ꯇꯥꯏꯃꯤꯡ ꯖꯦ
ꯑꯗꯣ ꯑꯌꯥꯝꯕꯅ ꯑꯩꯅ ꯈꯪꯕꯗ ꯑꯩꯅ ꯈꯪꯕꯗꯨꯁꯨ ꯑꯌꯥꯝꯕꯅꯅꯦ ꯁꯤꯖꯟ ꯆꯦꯟꯖ ꯏꯁꯇꯗꯤ ꯂꯣꯏꯅ ꯀꯦꯅꯩꯌꯦꯕ ꯃꯤꯈꯩꯁꯦ
ꯑꯥ ꯀꯦꯟꯕꯅꯦ ꯀꯦꯟꯕꯅꯦ ꯑꯗꯨꯒꯤ ꯑꯣꯏꯔꯝꯕꯗꯣ ꯑꯩ ꯁꯨꯝ ꯅꯪꯗꯤ ꯅꯪꯒꯤ ꯁꯤꯖꯟ ꯆꯦꯟꯖ ꯇꯧꯕꯒꯤ ꯑꯣꯏꯗꯣꯏꯔꯥ ꯈꯪꯗꯦ
ꯑꯗꯣ ꯑꯩꯒꯤꯁꯤꯦ ꯀꯥ ꯍꯦꯟꯗꯂꯕ ꯁꯝꯁꯦ
ꯍꯣꯏ ꯃꯁꯥ ꯃꯁꯥ ꯍꯧꯒꯠꯄꯤꯒꯦ ꯇꯧꯗ꯭ꯔꯣ
ꯑꯗꯨ ꯍꯧꯒꯠꯂ ꯍꯥꯏꯗꯤ ꯌꯥꯝ ꯄ ꯍꯧꯒꯠꯇꯦꯅꯦ
ꯎꯝ ꯊꯥꯥꯎꯒ ꯀꯗꯁꯤꯅꯗ
ꯎꯝ ꯁꯤꯖꯟꯅꯩ ꯊꯣꯏꯗꯤꯡ ꯊꯥꯎꯅ ꯑꯃꯗꯤ ꯁꯤꯖꯤꯟꯅꯩꯌꯦ
ꯑꯣ ꯑꯗꯨ ꯁꯤꯅꯥꯗꯨꯣ ꯀꯩꯝꯇ ꯐꯒꯠꯄ ꯎꯗꯕ꯭ꯔꯥ
ꯑꯁ ꯀꯩꯁꯨꯝ ꯀꯥꯟꯅꯕ ꯎꯗꯦ ꯍꯧꯖꯤꯛ ꯐꯥꯎꯒꯤ ꯑꯣꯏꯅꯗꯤ ꯍꯥꯏꯗꯤ ꯀꯨꯏꯗ꯭ꯔꯤꯕꯩꯔꯥꯗꯤ ꯈꯪꯗꯦꯕꯀꯣ ꯑꯗꯣ ꯀꯥꯟꯅꯕꯗꯤ ꯐꯪ ꯐꯪꯗꯦ ꯑꯩꯉꯣꯟꯗ
ꯎꯝ ꯑꯗꯣ ꯑꯁ ꯅꯪꯗꯣ ꯁꯪꯄꯨꯒꯨꯝꯕ ꯑꯩ ꯍꯥꯏꯕꯤ ꯑꯩ ꯊꯥꯕꯤꯔꯛꯀꯦ ꯍꯣꯔꯦꯟ ꯐꯤꯂꯤꯝ ꯅꯕ꯭ꯔꯥ ꯀꯩꯅꯣ ꯇꯧꯔꯒ
ꯅꯪ ꯍꯣꯔꯦꯟ ꯊꯥꯔꯛꯑꯣ ꯑꯗꯨꯒ ꯑꯃꯨꯛ
ꯍꯣꯏ ꯎꯝ ꯊꯝꯃꯣ ꯊꯝꯃꯣ